ꯍꯜꯂꯣ
ꯇꯥꯔꯕꯣ
ꯇꯥꯢꯌꯦ ꯀꯩꯖꯥꯡ ꯊꯣꯡꯉꯤꯅꯣ
ꯉꯔꯥꯡ ꯅꯨꯝꯗꯥꯡꯒꯤ
ꯏꯃꯥ ꯉꯔꯥꯡ ꯅꯨꯝꯗꯥꯡꯒꯤ ꯌꯦꯟꯖꯥꯡ ꯀꯌꯥꯝ ꯊꯣꯡꯁꯤꯜꯂꯨꯔꯒꯦ
ꯑꯥ ꯈꯤꯇꯪꯈꯛ ꯊꯣꯡꯕꯅꯤꯗ
ꯑ ꯑ ꯇꯥꯡꯒꯤ ꯅꯪꯒꯤꯌꯦ ꯑ ꯁꯒꯣꯜ ꯍꯋꯥꯏꯗꯣ
ꯎꯝ ꯅꯣꯏ ꯆꯥꯔꯕ꯭ꯔꯣ
ꯆꯥꯗ꯭ꯔꯤ ꯆꯥꯛꯄꯨꯗꯤ ꯉꯁꯥꯢꯅ ꯂꯣꯢꯔꯦ ꯑꯗꯨ ꯀꯥꯡꯍꯧ ꯑꯒ ꯁꯒ꯭ꯔꯤ ꯑꯃꯒ ꯀꯥꯡꯍꯧ ꯑꯃꯒ ꯁꯧꯒ꯭ꯔꯤ ꯑꯃꯒ ꯇꯧꯔꯦ ꯅꯪ ꯇꯨꯢꯁꯟ ꯆꯠꯂꯨꯕ꯭ꯔꯣ
ꯆꯠꯂꯨꯢ
ꯅꯨꯡꯗꯤꯟꯗꯁꯨ ꯆꯠꯄ꯭ꯔꯣ
ꯆꯠꯇꯦꯗ
ꯀꯩꯅꯣ ꯐ꯭ꯔꯤ ꯀ꯭ꯂꯥꯁ ꯑꯃ ꯂꯩꯔꯤꯕ
ꯌꯥꯎꯁꯟꯁꯤꯔ ꯈꯪꯗꯦ ꯑꯗꯨ
ꯌꯥꯎꯁꯜꯂꯣ ꯀꯩꯗꯧꯕꯩꯅꯣ
ꯁꯥꯔꯗ ꯍꯥꯟꯅ ꯍꯥꯏꯗꯗꯤ
ꯐꯔ ꯐꯖꯩ ꯀꯗꯧꯁꯤ ꯌꯨꯕꯤ ꯃꯍꯤ ꯍꯥꯄꯛꯄꯒꯤꯅꯦ ꯏꯁꯤꯡ ꯊꯛꯂꯕ ꯌꯨꯕꯤ ꯃꯍꯤ ꯌꯨꯕꯤꯁꯤꯗꯅꯦ ꯑꯣ ꯌꯨꯕꯤ ꯃꯍꯤ ꯍꯥꯄꯛꯄꯒꯤ ꯑꯣ ꯀꯣꯀꯣꯅꯠ ꯋꯥꯇꯔ ꯍꯥꯄꯄꯒꯤꯅꯦ ꯍꯥ ꯂꯨꯈꯥꯛꯁꯦ ꯀꯩꯗꯧꯗꯣꯢꯅꯣ ꯍꯨꯟꯗꯣꯛꯈꯣ ꯅ ꯌꯦꯔꯨꯝꯅꯦꯗ
ꯇꯦꯝ
ꯑꯗꯨꯅ ꯇ
ꯎꯝ
ꯉꯥ ꯑꯌꯥꯢꯕ ꯂꯩꯔꯤ ꯃꯌꯥꯝ ꯂꯩꯔꯤꯗ ꯉꯥ ꯑꯌꯥꯢꯕꯗꯤ
ꯑꯗꯨꯗꯣ ꯒ꯭ꯌꯥꯁ ꯃꯈꯥꯗꯅꯦ
ꯑꯥ
ꯄ꯭ꯂꯦꯠ ꯑꯝꯗ ꯍꯥꯞꯄꯒꯅꯦ ꯅꯪ ꯅꯪꯅ ꯢꯟꯁꯥꯡ ꯊꯣꯡꯕꯒꯤꯗꯣ ꯑꯗꯨꯒꯤꯗꯨ ꯊꯝꯃꯨ ꯍꯥꯏꯗꯤ ꯑꯗꯨꯒ ꯊꯧꯅꯥ ꯒ꯭ꯔꯥꯗꯤ ꯍꯥꯡꯇꯣꯛꯑꯣꯕꯀꯣ
ꯑꯥ
ꯊꯣꯡꯗꯤ ꯂꯣꯟꯖꯜꯂꯣ
ꯎꯝ
ꯈꯥꯡꯗꯣꯡꯝ ꯀꯩꯀꯥ ꯆꯪꯉꯛꯄꯗ ꯈꯪꯍꯧꯔꯣꯏꯕ ꯈꯥꯡꯗꯣꯡ ꯆꯪꯉꯛꯄ꯭ꯔꯥ
ꯆꯪꯉꯛꯇꯦꯗꯥ
ꯎꯝ ꯉꯥꯒꯨꯝꯕ ꯂꯩꯔꯗꯤ ꯆꯪꯉꯛꯀꯅꯤ ꯂꯥꯛꯑ ꯅꯪꯅ ꯀꯨꯏꯗ꯭ꯔꯤꯕꯒꯤꯅꯤ ꯂꯥꯛꯀꯅꯤ ꯍꯧꯗꯣꯡ
ꯄꯨꯜꯂ ꯊꯝꯃꯦ
ꯅꯅꯥ ꯑꯣ ꯑꯃ ꯑꯩꯈꯣꯏ ꯀꯩꯅꯣꯗꯣ ꯄꯨꯔꯤꯔꯣ
ꯃꯠꯇꯦ ꯍꯗꯣ ꯎꯗꯣ ꯄꯨꯜꯂꯒ ꯊꯝꯃꯦꯕ
ꯑꯣ ꯄꯂꯗꯗ
ꯎꯝ
ꯍꯪꯗꯣꯡ ꯐꯌꯦ ꯅꯪꯗꯣꯡ ꯂꯏꯁꯦ
ꯅꯠꯇꯦ ꯇꯨꯝꯅꯦ ꯑꯩꯈꯣꯏ ꯍꯧ ꯗꯣꯡꯅꯤ
ꯎꯝ ꯏ ꯊꯥ ꯊꯥꯗꯔ ꯑꯣꯏꯗ
ꯑꯩꯈꯣꯏꯒꯤꯗꯤ ꯃꯤ ꯆꯥꯛ ꯉꯥꯏ ꯀꯨꯜꯂꯗꯅꯁꯋꯥꯁꯤꯅꯦ
ꯃꯅꯤ ꯃꯅꯤ ꯍꯥꯏꯒ ꯇ
ꯑꯥ ꯃꯥꯗꯤ ꯗꯗꯥꯗꯤ ꯀꯤ ꯏꯕꯣꯛꯁꯨ ꯀꯤꯌꯦ ꯑꯩ ꯏꯕꯣꯛ ꯈꯪꯗ꯭ꯔꯤꯒꯦ ꯏꯕꯣꯛꯁꯨꯦ ꯑ ꯉꯥꯕ ꯍꯣꯁꯇꯦ ꯃꯥꯔꯀꯦꯠꯇ ꯐꯪꯉꯝꯕꯁꯦ ꯆꯣꯡꯗꯒꯔꯥꯅꯤꯕ ꯏꯕꯣ ꯀꯕꯗꯩ ꯈꯣꯡꯕ ꯍꯧꯔꯛꯏꯁ ꯏꯕꯣꯛꯅ ꯉꯁꯥ ꯏꯨꯡꯗ ꯂꯩꯔꯝꯕꯅꯦꯕ ꯀꯔꯤꯝ ꯈꯣꯡꯗꯦꯕꯀꯣ ꯏꯕꯣꯛꯦ ꯑꯩꯈꯣꯏ ꯅꯍꯥꯟ ꯑꯦꯛꯁꯀꯔꯁꯟ ꯆꯠꯂꯨꯕꯗꯣ ꯑꯃ ꯅꯝꯕꯣꯟꯒꯤ ꯖꯦꯠ ꯒꯥꯔꯗꯦꯟꯗꯣ
ꯐꯗ
ꯅꯝꯕꯣꯜꯗ ꯖꯦꯠ ꯒꯥꯔꯗꯦꯟꯅ ꯑꯉꯥꯡ ꯒꯥꯔꯗꯦꯟ ꯑꯃ ꯂꯩꯌꯦꯕꯀꯣ
ꯑꯥ
ꯑꯩꯈꯣꯏ ꯏꯌꯥꯅ ꯀꯃꯥꯏꯅ ꯇꯧꯔꯤꯒꯣꯖꯥꯒꯤꯗ ꯑꯥ ꯇꯤꯛꯀꯦꯠ ꯀꯛꯇꯣꯏꯅꯦꯕꯥ ꯃꯤꯊꯦ ꯃꯥ ꯑꯗꯨꯗ ꯆꯣꯡꯝꯊꯕꯤꯗꯣ ꯁꯗ꯭ꯔꯥ ꯑꯗꯨꯁꯨ ꯇꯣꯡ ꯍꯜꯂꯛꯑꯕꯅꯦꯕꯀꯣ ꯇꯨꯡꯗ ꯍꯜꯂꯛꯑꯕꯅꯦꯕ ꯑꯩꯈꯣꯏ ꯀꯥꯟꯅ ꯑꯗꯨꯗꯗꯤ ꯌꯥꯝ ꯀꯟꯅ ꯀꯗꯧꯔꯛꯇ꯭ꯔꯦꯕ ꯀꯨꯏꯔꯛ ꯐꯠꯇꯦꯕ
ꯆꯦꯟꯗ꯭ꯔ ꯀꯨꯏ ꯀꯨꯏꯗꯕꯤ ꯂꯩ ꯀꯌꯥꯝ
ꯀꯨꯏꯗꯕꯤ ꯍꯥꯏ ꯣꯡꯉ ꯃꯥꯅ ꯑꯗꯨꯒ ꯁꯥꯟꯅꯔ ꯄꯗꯣ ꯃꯁꯔꯦ ꯀꯨꯏꯔꯛꯇ꯭ꯔꯦꯕ ꯌꯥꯝ ꯀꯟꯅ ꯇꯣꯡꯉꯛꯇ꯭ꯔꯦꯕꯀꯣ ꯑꯗꯨꯏꯁꯦ ꯒꯥꯔꯗꯦꯟꯗꯣ ꯍꯥꯟ ꯃꯃꯥꯒ ꯉꯥꯏꯗꯕꯤꯗ ꯍꯦꯛꯇ ꯭ꯔꯣꯒ꯭ꯔꯣ ꯭ꯔꯣꯝ ꯭ꯔꯣꯝ ꯆꯪꯗ꯭ꯔꯦ ꯑꯗꯨꯒ ꯃꯥ ꯍꯥꯏꯅꯤꯀꯣ ꯅꯨꯄꯥꯗꯨꯗꯤ ꯂꯤꯀꯦ ꯇꯧꯃꯤ ꯃꯌꯥꯝ ꯑꯉꯥꯏ ꯀꯦ꯭ꯔ ꯑꯗꯨꯗꯅꯦ ꯃꯥꯅꯦ ꯀꯩ ꯍꯥꯏꯒ ꯃ ꯗꯨ ꯑꯩ ꯇꯤꯛꯀꯦꯠ ꯀꯛꯏꯒ ꯑꯩ ꯍꯥꯟꯅ ꯆꯪꯉꯝꯃꯨꯒꯦꯀꯣ ꯉ
ꯑ
ꯌꯥꯔꯣꯏ ꯀꯦꯠꯔꯣ ꯂꯥꯛꯑꯣ ꯍꯥꯏꯕ꯭ꯔꯣ ꯌꯥꯔꯛꯇ꯭ꯔꯦ ꯑꯗꯨꯗ ꯑꯃꯨ ꯊꯣꯛꯣꯡꯂꯗꯨꯅ ꯍꯥꯏꯔꯦꯕꯀꯣ ꯑꯩꯅ ꯀꯇꯥꯏ ꯍꯥꯏꯦ ꯌꯦ ꯆ ꯂ ꯍꯥꯏꯥꯏꯔ ꯆꯪꯕ ꯍꯧꯒꯒꯦ ꯃꯤ ꯀꯗ ꯀꯤꯗꯕꯤꯅꯤꯕꯣ ꯑ ꯌꯥꯔ ꯍꯥꯏꯥꯏꯅꯦꯗꯤ ꯇꯤꯀꯦꯠꯇꯨ ꯉꯥꯏꯔꯦ ꯁꯥꯏ ꯀꯕꯨ ꯑꯣꯏꯕꯤꯔ ꯑꯔ ꯄꯩꯁꯥ ꯍꯟꯖꯤꯜꯟꯂꯦ ꯍꯥꯏꯁꯤ ꯂꯨꯄꯥ ꯀꯨꯟꯊ꯭ꯔꯥ ꯀꯨꯟꯊ꯭ꯔꯥ ꯂꯧꯋꯦꯕ ꯁꯥꯟꯅꯔꯗ ꯄꯩꯁꯥ ꯍꯟꯊꯕꯤꯕꯤꯅꯤ ꯑꯗ ꯏ ꯇ꯭ꯔꯦꯟꯁꯨ ꯇꯣꯡꯉꯦꯦ ꯁꯤꯌꯥꯃꯤ ꯀꯌꯥ ꯑꯃꯨꯛ ꯀꯥꯏꯏ ꯑꯃꯨꯛ ꯍꯟꯊꯩ ꯂꯔꯤꯒꯤ ꯃꯅ ꯍꯥ ꯍꯧꯗ ꯑꯍꯥꯟꯕꯗ ꯀ ꯆꯪꯉꯦ ꯀꯪꯂꯥꯗꯨꯗꯤ ꯆꯠꯄꯏ ꯌꯥ ꯄꯨꯗ ꯏꯠꯇ ꯇꯪꯒꯥ ꯁ ꯃꯗꯤꯝ ꯆꯉꯦ
ꯇꯃꯤꯖꯝꯗ
ꯖ ꯎ ꯑꯗꯨꯒ ꯃꯊꯪꯗꯅ ꯀꯩꯗꯣ ꯖꯨꯗ
ꯌ ꯑꯍꯨꯝ ꯀ ꯌꯦꯡꯄ
ꯅꯠꯇꯦ ꯌꯨꯁꯗꯅ ꯌꯖꯨꯗ ꯄꯔꯦꯦ ꯁꯦꯟꯗ꯭ꯔꯥ ꯆꯠꯂꯦꯗꯅ ꯍꯣꯛꯇꯥꯛꯗ ꯆꯠꯂꯦ ꯑꯗꯨꯗꯨꯒ ꯃꯊꯪꯗꯅ ꯂꯣꯛꯇꯥꯛꯇꯗꯤ ꯀꯩꯀꯥ ꯂꯩꯔꯛꯑꯦ ꯑꯩꯈꯅꯥꯃ ꯍꯦꯛꯀꯛ ꯊꯋꯥꯏ ꯃꯥ ꯂꯩꯔꯦ ꯁꯥꯠꯔꯤ ꯁꯔꯦ ꯁꯁ ꯅ ꯁꯗꯗ ꯁꯣ ꯁꯁ ꯑꯔꯦ ꯃꯊꯪꯗꯅ ꯎꯝ ꯃꯊꯪꯗꯨꯗꯅ ꯅꯝꯕꯣꯣꯟꯒꯤꯗꯣ ꯖꯦꯠ ꯒꯥꯔꯗꯦꯟꯗꯣ ꯑꯗ ꯁꯗꯦꯅꯦꯦ ꯑꯗꯨ ꯂꯣꯏꯔꯒ ꯑꯣ ꯕꯤꯁꯅꯨꯄꯨꯔꯗ ꯀꯩꯗꯧꯔ ꯕꯤꯁꯦꯝꯄꯨꯔꯗꯣ ꯕꯤꯁꯦꯝꯕꯨꯗ ꯁꯣꯏꯕꯨꯝ ꯂꯩꯅꯤꯡꯕ ꯃꯤ ꯑꯗꯨꯗ ꯃꯥꯔꯀꯦꯇꯤꯡ ꯇꯧꯔꯤꯦ ꯂꯅꯤꯡꯕ ꯂꯩꯍꯜꯂꯛꯑꯦ ꯁꯤꯕꯅ ꯐꯝ ꯅꯝꯕꯣꯣꯟꯁꯨ ꯆꯪꯉꯦ ꯅꯝꯕꯣꯜ ꯆꯪꯉꯨꯔꯦ ꯌꯥꯏ ꯃꯉꯥ ꯆꯪꯉ
ꯇꯌꯨꯛ ꯃꯉꯥ ꯅꯪꯕ꯭ꯔꯥ
ꯅꯪꯉꯦ ꯁꯥꯂꯅꯤꯅꯀꯣ ꯑꯩꯈꯣꯏ ꯗꯣꯒꯦ ꯀꯞ ꯆꯠ ꯆꯨꯗꯦ ꯌꯥꯝ ꯅꯨꯡꯉꯥꯏꯔꯤꯕ
ꯑꯣ
ꯃꯁꯅꯦ
ꯃꯥ ꯇ ꯐꯣꯟ ꯇ ꯕꯤꯖꯤ ꯂꯩ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
ꯑꯥ
ꯃꯖꯥꯏ ꯅꯣꯉꯥꯏ ꯆ ꯆ ꯈꯒ
ꯀꯂꯨ ꯌꯦ ꯂꯥꯛꯅꯔ ꯎꯝ ꯎꯝ
ꯊꯣꯛꯈꯤꯕꯗꯣ
ꯑ
ꯩꯅ ꯄꯥꯝꯒ
ꯃꯥꯅꯦ ꯊ ꯑ ꯅ ꯍꯩꯔꯨ ꯇ
ꯑꯍꯥꯟꯕꯅꯦ ꯍꯩꯇꯦ ꯏꯅꯦꯅꯅꯦ ꯈꯤꯇꯪ ꯅꯛꯅꯔꯨꯔꯦꯕ ꯅꯨꯡꯗꯥꯡ ꯄꯨꯡ ꯇꯔꯥ ꯃꯈꯥꯏ ꯇꯥꯔꯦ ꯆ ꯆ ꯇꯔꯥ ꯃꯈꯥꯏ ꯇꯥꯔꯦꯅꯀꯣ
ꯎꯝ
ꯈꯤꯇꯪ ꯂꯅꯔꯨꯔꯦ ꯑꯗꯨꯗꯤ ꯅꯣꯛꯃꯤ ꯂꯩ ꯃꯤꯖꯥꯅꯤꯅ ꯃꯥꯗꯤ ꯅꯣꯏꯣꯏ ꯅꯣꯏ ꯅꯣꯛꯄ ꯂꯣꯏꯈ꯭ꯔꯕꯗꯣ
ꯑ
ꯑꯩꯅ ꯚꯤꯗꯤꯑꯣ ꯅꯝꯕꯒꯤ ꯊꯥꯕꯗꯨꯗꯅꯦ ꯃꯔꯁꯦ ꯊꯀꯠ ꯊꯤꯡꯀꯠ ꯊꯤꯡꯒꯠꯇꯅ ꯌꯦꯡꯉꯛꯏ
ꯌꯥ ꯉ ꯑꯁ ꯉꯪꯕꯤ ꯉꯛꯇ ꯌꯥꯅꯤ ꯑꯉꯛꯄꯤ ꯑꯣꯏꯗ ꯆꯦꯡꯗꯣꯏꯅꯤ
ꯏꯃꯥ ꯍꯣꯏ ꯇ꯭ꯋꯦꯟꯇꯤ ꯑꯩꯠ ꯅꯠꯇ꯭ꯔꯣ
ꯇ꯭ꯋꯦꯟꯇꯤ ꯁꯤꯛꯁ
ꯇ꯭ꯋꯦꯟꯇꯤ ꯁꯤꯛꯁ ꯃꯣꯏ ꯍꯦꯂꯀꯣꯨꯝ ꯃ
ꯎ ꯀꯣꯏ ꯅꯨꯃꯤꯗꯥꯡ ꯌꯦꯡꯃꯣ ꯗꯦꯠ ꯇ꯭ꯋꯦꯟꯇꯤ ꯁꯤꯛꯁꯁꯦ ꯉꯁꯤ ꯗꯦꯠ ꯇ꯭ꯋꯦꯟꯇꯤ ꯇꯨ ꯅꯟꯇꯦ ꯍꯧꯖꯤꯦꯗꯤ ꯀꯥꯏ ꯑꯣꯏꯒꯅ ꯑ ꯃꯁꯤ ꯅꯥꯏꯟꯇꯤꯟ ꯅꯥꯏꯟꯇꯤꯟ ꯉꯁꯤ ꯂꯩ ꯍꯥꯏꯥꯏꯇ ꯉꯁꯤ ꯐꯔꯥꯏꯗꯦ ꯑꯗꯨꯑꯣꯏꯗꯤ ꯏꯔꯥꯏ ꯊꯥꯡꯕ ꯅꯣꯡꯃꯥꯏꯖꯤꯡ ꯂꯩꯕꯥꯛꯕꯣꯛꯄ ꯏꯔꯥꯏꯗꯤ ꯏꯔꯥꯏꯅꯤ
ꯑ ꯋꯥꯒꯥꯏꯖꯦꯍꯥꯟ ꯆꯠꯇꯣꯏ ꯅꯠꯇꯔꯣ꯫
ꯑꯩꯈꯣꯏꯗ ꯂꯩ ꯑꯩꯈꯣꯏꯗꯅꯦꯍꯦ꯫
ꯑꯗ ꯆꯠꯂꯣꯏꯗꯕ꯫
ꯆꯜꯂꯤ꯫ ꯑꯩꯈꯣꯏꯗ ꯆꯥꯛ ꯏꯁꯤꯡ ꯆꯥꯔꯦꯗꯅ ꯍꯥꯞꯇꯔꯁꯨ ꯃꯁꯤꯗ ꯑꯗꯨꯒꯅꯦ ꯆꯠꯇꯣꯔꯤꯕꯅꯤ ꯋꯥꯒꯥꯏꯗ꯫
ꯑꯥ
ꯑꯁ ꯏꯕꯣꯛꯁꯤ
ꯊꯦꯡꯉꯦ ꯀꯩꯒꯤꯅꯣ ꯅꯣꯏ ꯆꯥꯛ ꯉꯁꯤꯗꯤ
ꯆꯥꯛ ꯉꯁꯥꯏ ꯂꯣꯏꯔꯦꯍꯦ꯫ ꯎꯝ ꯆꯥꯛꯇꯤ ꯉꯁꯥꯏ ꯂꯣꯏꯔꯦ ꯑꯗꯨꯗꯅꯦ ꯏꯕꯣꯛꯅꯅꯦ ꯆꯥꯍꯩꯔꯣꯏꯒꯦꯌꯦ꯫ ꯃꯥꯅ ꯆꯥꯛ ꯆꯥꯍꯟꯗ꯭ꯔꯤꯅꯤ꯫
ꯑꯣꯛꯆꯥꯛ ꯀꯅꯥꯅ ꯊꯥꯡꯉꯤ꯫ ꯫
ꯗꯥꯗꯥꯒ ꯏꯅꯥꯎꯆꯥꯒꯅ꯫
ꯑ꯫ ꯇꯨꯂꯦꯠ ꯇꯔꯤꯛ ꯀꯌꯥ ꯀꯥꯗꯨꯏꯅꯣ꯫ ꯅꯨꯡꯉꯥꯏ꯫
ꯇꯥꯡ ꯀꯩꯗ ꯇꯥꯡ ꯑꯃꯗ꯫
ꯇꯥꯡ ꯑꯃ꯫
ꯇꯥꯡ ꯑꯃꯗ ꯀꯥꯔꯨꯅꯤ ꯏꯁꯤꯡ ꯀꯜꯂꯛꯑꯣ ꯏꯕꯨꯡꯉꯣ ꯁꯦ ꯇꯨ ꯆꯠꯂꯣ ꯉꯥ ꯉꯧꯒꯤꯖꯤꯔꯣ꯫ ꯉꯥ ꯂꯩꯔꯗꯤ ꯉꯥ ꯆꯥꯛ ꯉꯥ ꯁꯤ ꯑꯝꯇ ꯉꯧꯕꯤꯔꯨꯂꯥꯎ ꯏꯕꯨꯉꯣ ꯗꯥꯗꯥꯒꯤꯗꯤꯅꯦ ꯁꯤꯖꯦꯀꯣ ꯉꯥ ꯗꯨꯗꯥꯒꯤꯗꯤ ꯀꯔꯤ ꯁꯨꯔꯦ ꯄꯛꯀꯗꯕ ꯀꯌꯥꯅꯣ ꯁꯨꯕꯗꯣ ꯇꯥꯔꯃꯨꯛ ꯇꯦꯟ ꯀꯦ
ꯂꯨꯄꯥ ꯂꯤꯁꯤꯡ ꯇꯔꯥ꯫ ꯏꯃꯥꯏ ꯃꯥꯏ꯫
ꯍꯣꯢ ꯍꯣꯢ ꯑꯗꯨ ꯇꯧ ꯂꯩꯒꯅꯨꯀꯣ ꯂꯥꯏꯔꯤꯛ ꯄꯥꯎꯀꯣ ꯫ ꯂꯥꯏꯔꯤꯛ ꯄꯥꯕ ꯂꯣꯏꯔꯒ ꯁꯨ
ꯑꯩ ꯅꯪꯒ ꯇꯧꯔꯛꯏꯁꯤ ꯉ ꯑꯅꯤꯔꯛ ꯁꯨꯔꯦ ꯑꯩ ꯁꯥꯟꯅꯔꯣ
ꯐꯤ ꯇꯥꯏ ꯃꯇꯝꯗꯣ ꯑꯗꯨꯗ ꯇꯧꯒꯗꯕ
ꯎꯝ
ꯑꯣꯀꯦ ꯆꯔꯕꯤ ꯇꯣ ꯑꯣꯖ ꯀ ꯏꯂ ꯍꯥꯎ ꯣ ꯀꯣ ꯀꯥꯏ ꯊ ꯈꯪ ꯈꯪꯗꯦ ꯃꯥ ꯍꯥꯏꯁꯦ ꯀꯨꯏꯔꯒ ꯊꯕꯛ ꯐꯪꯒꯗꯕꯅꯤ ꯊꯕꯛ ꯑꯃ ꯂꯩꯅꯤꯉꯥꯏꯁ ꯀꯔꯤ ꯊꯕꯛ ꯅꯨꯡꯉꯥꯏꯁꯦ
ꯈꯪꯅꯤꯡꯗꯦꯦ ꯐꯥꯒꯤ ꯆ ꯑꯣꯏꯔꯦ
ꯅꯩꯅ ꯍ ꯂꯥꯏꯔꯤꯛ ꯄꯥꯔ ꯂꯥꯏꯔꯤꯛ ꯄꯥꯔꯒꯅꯦ ꯑꯣꯏ ꯑꯣꯏꯗꯕ ꯌꯥꯗꯦ ꯑꯩ ꯃꯤ ꯑꯣꯏꯗꯕ ꯌꯥꯗꯦꯅ ꯈꯟꯒꯗꯔꯦ
ꯍꯣꯏ ꯍꯣꯏ ꯍꯣꯏ ꯆꯠꯊꯣ ꯆꯠꯊꯣ
ꯍꯒꯤꯦꯠ ꯀꯣꯆꯤꯡꯅꯦ ꯌꯥꯥꯎꯁꯜꯂꯨ ꯇꯔ ꯐ꯭ꯔꯤꯒꯤꯗꯣ ꯆꯠꯊꯣꯛꯎ ꯀꯥꯗ ꯁꯨꯝ ꯂꯩꯕꯗꯅꯦ ꯋꯥꯔꯀꯗꯤ ꯌꯥ ꯎꯀꯣ
ꯍꯌꯦꯡꯐ
ꯆꯥꯣ
ꯍꯌꯦꯡ ꯍꯥꯞ ꯍꯠꯂꯛꯑꯗꯕꯅꯦꯅꯦ ꯐ꯭ꯔꯨꯞ ꯑꯗꯨꯒꯤ
ꯎꯝ ꯆꯠꯂꯨ ꯂꯥꯞꯇꯕ ꯅꯠꯇ꯭ꯔꯣ ꯋꯥꯕ꯭ꯔꯣ
ꯁꯤꯗꯩꯩꯅꯈꯣꯏ ꯁꯣꯔꯣꯛ ꯃꯅꯨꯡꯉꯥꯏꯦ
ꯍ ꯍꯣ ꯍꯣ ꯍ
ꯅ ꯉꯖꯤ ꯇꯤꯡ ꯌꯥꯎꯏꯤꯅꯦ
ꯂ ꯃꯗꯣ
ꯃꯆꯥ ꯑꯃꯨꯕ ꯃꯆꯥ ꯃꯆꯥ
ꯑꯗꯨ